ꯍꯜꯂꯣ
ꯑꯣ ꯇꯥꯏ ꯇꯥꯏ
ꯑꯣ ꯑꯗꯨꯗꯤ ꯋꯥꯔꯤ ꯁꯥꯕ ꯌꯥꯕ꯭ꯔꯣ
ꯑꯣ ꯌꯥꯏꯌꯦ ꯌꯥꯏꯌꯦ ꯁꯥꯁꯦ ꯅꯨꯡꯉꯥꯏ ꯅꯨꯡꯉꯥꯏꯕ ꯋꯥꯔꯤ ꯁꯥꯁꯦ
ꯀꯔꯝꯕ ꯀꯔꯝꯕ ꯋꯥꯔꯤ ꯇꯧꯁꯤ ꯍꯥꯏꯕꯅꯣ ꯑꯗꯨꯗꯤ
ꯀꯄꯅꯤ ꯊꯥꯅꯤ ꯀꯗꯣꯕꯤꯒꯦ ꯆꯥꯛ ꯆꯥꯔꯕꯣ ꯀꯥꯏꯗꯧꯔꯦ
ꯑꯁ ꯆꯦꯡ ꯂꯩꯇꯗꯅ ꯆꯥꯗ꯭ꯔꯦ
ꯁꯤ ꯃꯥꯥꯏ ꯑꯗꯨ ꯑꯩꯉꯣꯟꯗ ꯂꯧꯕ ꯂꯥꯛꯄ ꯌꯥꯗ꯭ꯔꯣ ꯑꯩꯈꯣꯏꯗꯤꯗ ꯗꯥꯃꯥ ꯂꯩꯑꯦꯅ
ꯑꯗꯨꯒꯤ ꯍꯥꯏꯒꯦꯅ ꯐꯣꯟ ꯇꯧꯔꯛꯄꯅꯦ
ꯍꯣꯏꯅꯦꯀꯣ ꯉꯁꯥꯏ ꯍꯥꯏ ꯉꯥꯟꯅ ꯍꯥꯏꯔꯛꯑꯗꯤ ꯄꯤꯕ ꯌꯥꯕ
ꯑꯣ ꯉꯁꯥꯏꯈꯩ ꯃꯣꯏꯒꯤ ꯁꯕꯔꯁꯦ ꯌꯥꯔꯝꯃꯒꯗꯤ ꯆꯦꯗ ꯑꯩ ꯉꯟꯇꯥꯅ ꯍꯥꯏꯔꯛꯑꯃꯗꯧꯅꯦ
ꯑꯣ ꯑꯣ ꯑꯣ ꯍꯌꯦꯡ ꯂꯥꯎꯕ ꯂꯥꯛꯑꯣ ꯄꯤꯒꯦ ꯄꯤꯒꯦ ꯆꯥꯛ ꯆꯔꯥ ꯍꯦꯟꯕ ꯌꯥ ꯗꯦꯀꯣ ꯆꯔꯥ ꯍꯦꯜꯂꯗꯤ ꯌꯥꯔꯔꯣꯏ ꯑꯩꯈꯣꯏ ꯂꯩꯔꯤꯁꯤꯗꯤ ꯀꯔꯤ ꯋꯥꯈꯟ ꯋꯥꯕ꯭ꯔꯣ
ꯑꯣ ꯀꯌꯥꯝ ꯄꯤꯗꯨꯏꯅꯣ ꯏꯆꯦ ꯑꯩꯒꯤ
ꯑꯁ ꯅꯪ ꯆꯥꯕ ꯉꯝꯃꯣꯏꯗꯕ ꯄꯤꯒꯦ ꯗꯃꯥ ꯂꯥꯛꯏꯅꯦ ꯑꯩꯈꯣꯏꯗꯤ ꯑꯩꯈꯣꯏꯗꯤ ꯆꯥꯕ ꯉꯝꯗ꯭ꯔꯔꯣ ꯀꯣꯛꯇꯨ ꯄꯤ ꯆꯥꯔꯤꯅꯦ
ꯑꯣ ꯆꯦꯡ ꯈꯛꯇꯪ ꯄꯤꯗꯣꯏꯔꯣ ꯍꯤꯡꯖꯥꯡꯗꯤ ꯄꯤꯔꯣꯏꯗ꯭ꯔꯣ
ꯑꯁ ꯍꯤꯡꯁꯥꯡꯁꯨ ꯆꯤꯛ ꯑꯁ ꯏꯟꯁꯥꯟꯗꯤ ꯅꯪ ꯆꯥꯅꯤꯡꯗꯧ ꯃꯥꯟꯗꯦꯗ ꯆꯤꯡꯒꯤꯗꯤꯀꯣ ꯏꯟꯁꯥꯡ ꯅꯨꯄꯤ ꯃꯅꯥ ꯃꯁꯤꯡ ꯈꯛꯇꯅꯤ ꯁꯥꯒꯨꯝꯕꯗꯤ ꯐꯪꯗꯔꯦ
ꯑꯁ ꯏꯆꯦ ꯃꯅꯥ ꯃꯁꯤꯡꯁꯨ ꯆꯥꯕ ꯌꯥꯔꯗꯤ ꯑꯗꯨꯝ ꯄꯤꯔꯛꯑꯣ ꯀꯩꯅꯣ
ꯀꯩ ꯃꯊꯦꯟ ꯇꯧꯕꯤꯔꯒꯦ ꯏꯆꯦꯗꯤ
ꯑꯁ ꯏꯁꯆꯦꯀ ꯀꯧꯔꯛꯑꯦꯀꯣ
ꯈꯔ ꯏꯁ
ꯏꯆꯦ ꯀꯧꯒꯦꯔꯣ ꯏꯃꯥ ꯀꯧꯒꯦꯔꯣ ꯏꯅꯦ ꯀꯧꯒꯦꯔꯣ ꯅꯪ ꯀꯨꯁꯤ ꯇꯧ ꯀꯥꯏꯗꯦꯗ
ꯑꯣ ꯑꯟꯇꯤ ꯀꯧꯔꯒꯦ ꯁꯝꯖꯜꯂ
ꯑꯟꯇꯤꯁꯨꯨ ꯀꯧꯅ ꯑꯩꯁꯨ ꯅꯪꯉꯣꯟꯗ ꯇꯥꯃꯣ ꯀꯥꯎꯔꯒꯦ ꯀꯩꯅꯣ
ꯑꯁ ꯑꯗꯨꯗꯤ ꯁꯗꯨꯗꯤ ꯋꯥꯔꯤꯖꯦ ꯌꯥꯝ ꯅꯛꯁꯟꯅꯃꯟꯗꯔꯣ
ꯑꯥꯏꯁ ꯀꯔꯤꯅꯣ ꯋꯥꯔꯤ ꯅꯨꯡꯉꯥꯏꯅꯕꯅꯤ ꯀꯩꯅꯣ
ꯃꯥꯅꯦ ꯃꯥꯅꯦ ꯁꯨꯝ ꯐꯥꯒꯤꯁꯨ ꯐꯥꯒꯤ ꯇꯧꯅꯤꯗ ꯂꯥꯟꯅ ꯈꯟꯒꯅꯨ
ꯈꯟꯗꯦꯗ ꯑꯩꯗꯤ ꯈꯪꯗꯦꯗ ꯅꯪꯁꯨ ꯈꯪꯒꯅꯨꯗ ꯑꯗꯨꯗꯤꯀꯣ ꯅꯨꯡꯉꯥꯏꯅꯕ ꯋꯥꯔꯤꯅꯦꯕ ꯀꯅꯥ ꯀꯅꯥ ꯂꯩꯕ꯭ꯔꯣ
ꯑꯥ ꯀꯅꯥꯁꯨ ꯂꯩꯇꯦ ꯑꯩꯈꯣꯏꯒꯤ ꯄꯦꯔꯦꯟꯁ ꯂꯩ ꯊꯣꯏꯗꯣꯛꯄ ꯀꯅꯥꯁꯨ ꯂꯩꯇꯦ ꯑꯗꯨꯝ ꯋꯥꯔꯤ ꯁꯥꯕꯗꯁꯨ ꯑꯀꯥꯏꯕ ꯑꯣꯏꯔꯣꯏ
ꯑꯣꯏꯅꯦ ꯑꯣꯏꯅꯦ ꯂꯥꯏꯁꯤꯅꯨ ꯀꯔꯤ ꯀꯥꯟꯅꯣ
ꯃꯥꯅꯦ ꯃꯥꯅꯦ ꯋꯥꯔꯤ ꯁꯥꯕꯕꯨ ꯅꯠ
ꯎꯝ ꯋꯥꯔꯤ ꯁꯥꯥꯕꯕꯨ ꯀꯔꯤ ꯀꯥꯏꯔ
ꯑꯟꯇꯤ ꯍꯣꯏ ꯁꯤꯁꯇꯔ ꯍꯣꯏꯒ ꯋꯥꯔꯤ ꯁꯥꯕꯕꯨ ꯀꯩꯒꯤ ꯀꯥꯏꯔꯣꯏꯗꯣꯏꯅꯣ
ꯀꯥꯏꯗꯦ ꯀꯥꯏꯗꯦ ꯀꯥꯏꯗꯦ ꯁꯥꯁꯦ ꯀꯩꯅꯣ ꯑꯗꯨꯗꯤ ꯅꯪ ꯆꯤꯜ ꯏꯅꯥꯎ ꯀꯌꯥ ꯂꯩꯕ꯭ꯔꯣ
ꯑꯥ ꯌꯥꯝꯗꯦ ꯑꯍꯨꯝ ꯈꯛꯇꯅꯤ
ꯌꯥꯝꯒ ꯅꯨꯄꯥ ꯉꯥꯛꯇ
ꯅꯨꯄꯥꯁꯦ ꯑꯃꯈꯛꯇꯪ ꯌꯥꯎꯋꯦ ꯑꯗꯣ ꯑꯩ ꯅꯨꯄꯥꯗꯨꯕꯨꯗꯩ ꯑꯗꯨꯝ ꯑꯣꯏꯖꯔꯦ
ꯐꯔꯦꯅꯦ ꯀꯩꯅꯣ ꯌꯨꯝ ꯄꯥꯂ ꯑꯣ ꯅꯥꯎꯄꯤ ꯈꯣꯏꯗꯤꯟ ꯆꯦ ꯈꯣꯏꯔꯣ ꯅꯪꯅ ꯑꯍꯜ ꯂꯣ ꯀꯥꯏ ꯇꯣꯝꯕꯔꯣ
ꯑꯩꯅ ꯂꯥꯠꯅꯦ ꯌꯨꯝ ꯄꯥꯟꯗ꯭ꯔꯤꯗ ꯌꯨꯡꯒ ꯄꯥꯟꯒꯤꯔꯣꯏꯗ
ꯄꯥꯡꯈꯅꯨꯗ ꯀꯔꯤ ꯀꯥꯟꯅꯥꯕꯔꯥ
ꯑꯗꯨꯅꯦ ꯑꯉꯥꯡ ꯌꯥꯝ ꯑꯣꯏꯔꯤꯗ
ꯌꯨꯝ ꯄꯥꯜꯂꯒ ꯋꯥꯅꯉꯥ
ꯃꯥꯅꯦ ꯃꯥꯅꯦ ꯔꯦꯁꯄꯣꯟꯁꯤꯕꯤꯂꯤꯇꯤ ꯍꯦꯟꯀꯠꯂꯛꯅꯕꯅꯦ
ꯍꯣꯏꯅꯦ ꯀꯣ
ꯑꯥ ꯑꯟꯇꯤꯗꯤ ꯄꯥꯜꯂꯕꯣ
ꯑꯁ ꯀꯔꯤ ꯑꯇꯤꯁꯦ ꯈꯪ ꯄꯥꯟꯇꯔꯦ
ꯑꯣ ꯆꯍꯤ ꯍꯦꯟꯛꯇꯣꯛꯇ꯭ꯔꯤ ꯑꯟꯇꯤ ꯆꯍꯤ ꯍꯦꯟꯇꯣꯛꯇ꯭ꯔꯤꯕꯣ
ꯑꯁ ꯆꯍꯤꯁꯦ ꯋꯥꯂꯤꯌꯦ ꯌꯥꯝ
ꯑꯣ ꯑꯣ ꯑꯗꯨꯗꯤ ꯑꯟꯇꯤ ꯑꯟꯇꯤꯁꯦ ꯑꯪꯀꯜꯒ ꯑꯗꯨꯗꯤ ꯌꯥꯝ ꯀꯟꯅ ꯍꯧꯖꯤꯛꯀꯥꯟ ꯗꯦꯇꯤꯡ ꯇꯧꯔꯝꯈꯤꯗꯧ ꯃꯥꯜꯂꯦꯀꯣ
ꯑꯍꯩꯁ ꯑꯗꯨꯒꯨꯝꯕꯗꯤ ꯈꯟꯈꯤꯅꯗꯥ ꯑꯗꯨꯒꯨꯝꯕꯗꯤ ꯋꯥꯠꯂꯤ ꯍꯦꯔꯥ ꯅꯪꯁꯨ ꯀꯩꯅꯣ ꯋꯥꯠꯂꯤꯌꯦꯕ ꯅꯪꯒꯨꯝꯅ ꯋꯥꯠꯂꯤꯌꯦꯕ ꯑꯩꯁꯨ ꯋꯥꯠꯂꯤ ꯅꯪꯁꯨ ꯋꯥꯠꯂꯤ ꯀꯩꯅꯣ
ꯑꯣ ꯑꯗꯨꯗꯤ ꯃꯅꯔꯝꯃꯅꯤ ꯑꯗꯨꯗꯤ
ꯃꯥꯅꯥꯕ ꯃꯥꯅꯕꯒꯤ ꯋꯥꯔꯤ ꯅꯨꯡꯉꯥꯏꯔꯤꯅꯦ ꯀꯩꯅꯣ
ꯃꯥꯅꯤ ꯃꯥꯅꯤ ꯑꯩꯈꯣꯏꯗꯤ ꯑꯟꯇꯤ ꯀꯧꯕꯁꯤꯗ ꯈꯔ ꯀꯩꯅꯣ ꯇꯧꯔꯕ꯭ꯔꯥꯅ ꯈꯜꯂꯨꯕꯅꯤ
ꯑꯁ ꯑꯟꯇꯤ ꯀꯧꯕ ꯏꯕꯣꯛ ꯀꯧꯕ꯭ꯔꯣ ꯀꯥꯏꯗꯦꯗ
ꯑꯣ ꯑꯁ ꯑꯗꯨꯗꯤ ꯏꯌꯥ ꯌꯥꯔꯝꯃꯅꯤ ꯑꯗꯨꯗꯤ
ꯑꯩꯗꯤ ꯀꯩꯁꯨ ꯈꯟꯗꯦꯗ
ꯑꯣ ꯈꯜꯂꯝꯃꯣꯢꯁꯨ ꯈꯪꯉꯤꯗ
ꯈꯟꯗꯦ
ꯀꯩ ꯀꯩ ꯃꯊꯦꯜ ꯇꯧꯔꯒꯦ ꯑꯟꯇꯤ ꯍꯥꯏꯒꯗ꯭ꯔꯥ ꯏꯆꯦ ꯍꯥꯏꯒꯗ꯭ꯔꯥ
ꯑꯣ ꯆꯤꯡꯗ ꯂꯥꯛꯏꯕꯅꯤꯅ ꯃꯅꯥ ꯃꯁꯤꯡ ꯈꯛꯇ ꯆꯥꯔ ꯂꯩꯗ
ꯀꯩꯅꯣ ꯍꯥꯏꯁꯦ ꯁꯥꯒ ꯆꯥꯗ꯭ꯔꯕꯣ ꯏꯆꯦ
ꯁꯥ ꯐꯪꯗꯦ ꯁꯥ ꯆꯥꯕ ꯐꯪꯗ꯭ꯔꯦ
ꯑꯣ ꯍꯌꯦꯡ ꯍꯦꯛꯇ ꯊꯤꯜꯂꯛꯀꯦ ꯏꯆꯦ ꯏꯆꯦꯅ ꯆꯥ ꯐꯪꯗ꯭ꯔꯗꯤ
ꯅꯪ ꯁꯥ ꯊꯤꯂꯛꯑꯣ ꯑꯩ ꯢꯟꯁꯥꯡ ꯆꯤꯡꯒꯤ ꯃꯅꯥ ꯃꯁꯤꯡ ꯄꯤꯒꯦ
ꯌꯥꯏꯌꯦ ꯌꯥꯏꯌꯦ
ꯍꯥꯏ ꯌꯥꯎꯕ꯭ꯔꯣ ꯍꯥꯏꯌꯥꯡ ꯋꯥꯏ ꯑꯩꯁ ꯃꯅꯥ ꯃꯁꯤꯡꯗꯤ ꯆꯦꯟꯖ ꯇꯧꯕꯗꯤ ꯅꯨꯡꯉꯥꯏꯇꯦꯗꯒ ꯍꯥꯏꯔꯛꯀꯅꯤꯀꯣ
ꯌꯥꯥꯏ ꯌꯥ ꯀꯩꯒꯤ ꯍꯥꯏꯗꯣꯏꯅꯣ ꯏꯆꯦ ꯁꯤꯗꯤ ꯑꯉꯝꯕ ꯃꯇꯦꯡ ꯄꯥꯡꯅꯕꯅꯤ ꯀꯩꯗꯧꯔꯒꯦ
ꯑꯗꯨꯅꯤ ꯃꯇꯦꯡ ꯄꯥꯡꯅꯁꯦꯠꯕꯀꯣ ꯑꯩ ꯁꯨꯝ ꯂꯩꯕ ꯀꯥꯟꯗ ꯄꯤꯅꯦꯕ ꯀꯣ ꯑꯣ ꯆꯤꯡꯗꯗꯤ ꯀꯩꯁꯨꯗꯤ ꯂꯩꯇꯦꯗ
ꯏꯆꯦꯍꯣꯏꯒꯤ ꯆꯤꯡꯒꯤ ꯀꯩꯅꯣ ꯈꯨꯊꯣꯡꯗꯣ ꯊꯣꯡꯕꯤꯔꯗꯤ ꯌꯥꯔꯦ
ꯑꯦꯁ ꯍꯥꯎ ꯆꯥꯅꯤꯡꯕ꯭ꯔꯣ ꯑꯗꯣ
ꯆꯥꯅꯤꯡꯉꯦ ꯏꯆꯦꯅ ꯊꯣꯡꯕ ꯍꯣꯏ ꯏꯆꯦꯍꯣꯏꯒꯤ ꯈꯨꯊꯣꯡꯗ ꯄꯣꯛ ꯑꯝꯇꯪ ꯆꯥꯊꯣꯛꯁꯤꯗꯅ
ꯍꯔꯦꯟ ꯍꯥꯎꯇ꯭ꯔꯒ ꯆꯦꯟꯊꯣꯛꯀꯗꯕ ꯃꯥꯜꯂꯦ
ꯑꯦ ꯍꯥꯎꯕ ꯍꯥꯎꯇꯕ ꯅꯠꯇꯦ ꯁꯤ ꯆꯥꯃꯤꯟꯅꯕꯒꯤ ꯋꯥꯅꯤ
ꯎꯝ ꯆꯠꯃꯤꯟꯅꯔ ꯑꯗꯨꯗꯤ ꯅꯪ ꯇꯝꯄꯥꯛꯇꯒꯤ ꯁꯥ ꯄꯨꯔ ꯂꯥꯛꯑꯣ ꯑꯩ ꯆꯤꯡꯗꯒꯤ ꯏꯟꯁꯥꯡ ꯊꯣꯡꯕꯤꯔꯒ‌ꯦ
ꯌꯥ
ꯑꯁꯦꯡꯕꯅꯤꯀꯣ ꯄꯨꯔꯎ ꯀꯣ
ꯑꯣ ꯁꯣꯏꯗꯅ ꯄꯨꯔꯛꯀꯅꯤ ꯏꯆꯦ ꯏꯆꯦꯒꯤ ꯑꯄꯥꯝꯕ ꯂꯣꯏꯅ ꯅꯤꯡꯕ ꯊꯨꯡꯍꯟꯒꯅꯤ
ꯑ ꯌꯥꯝ ꯅꯨꯡꯉꯥꯏꯔꯦ
ꯏꯆꯦꯗꯤ ꯀꯩ ꯃꯊꯦꯟ ꯇꯧꯔꯒꯦ
ꯑꯩꯈꯣꯏꯗꯤ ꯁꯧꯒ꯭ꯔꯤꯅꯦ
ꯑꯥ
ꯑꯁ ꯀꯔꯤ ꯍꯥꯏꯁꯤꯔꯣ ꯎꯝ ꯑ ꯍꯥꯎ ꯑꯗꯨꯅꯦ ꯁꯧꯒꯔꯤꯒ ꯀꯅꯣ ꯌꯦꯟꯗꯦꯝ ꯏꯔꯣꯝꯕ ꯑꯃ ꯑꯗꯨꯒ ꯆꯤꯡꯒꯤ ꯀꯔꯤꯅꯣ ꯎꯝ ꯃꯁꯔꯨꯝꯗꯨ
ꯑꯗꯨꯗꯤ ꯏꯆꯦ ꯑꯩꯒꯤ ꯁꯔꯨꯛ ꯈꯔ ꯈꯥꯛꯄꯤꯌꯨꯅꯦ ꯑꯩꯁꯨ ꯆꯥꯅꯤꯡꯉꯤꯅꯦ
ꯆꯥꯅꯤꯡꯕ꯭ꯔꯣ ꯌꯥꯝ ꯂꯩ ꯗꯃꯥ ꯂꯩꯅ ꯑꯩꯈꯣꯏꯗꯤ ꯉꯔꯥꯡ ꯉꯁꯥꯏꯁꯨ ꯉꯁꯥꯏꯁꯨ ꯊꯤꯕ ꯆꯠꯂꯦꯕꯀꯣ
ꯑꯥ
ꯍꯧꯖꯤꯛ ꯃꯇꯝꯅꯤꯅꯀꯣ
ꯑꯥ
ꯊꯕ ꯆꯜꯂꯦ
ꯑꯣ ꯏꯆꯦ ꯈꯥꯏꯒꯤ ꯈꯔ ꯈꯔ ꯈꯥꯛꯄꯤꯌꯨꯅꯦ ꯑꯗꯨꯏꯗꯤ ꯑꯩ
ꯈꯥꯛꯄꯤꯒꯦ ꯅꯣꯏ ꯇꯄꯥꯥꯗꯨꯗꯤ ꯐꯪꯗ꯭ꯔꯣ
ꯇꯝꯄꯥꯛꯁꯤ ꯏꯆꯦ ꯐꯪꯗꯦ ꯍꯧꯖꯤꯛꯀꯥꯟ ꯅꯣꯡ ꯇꯥꯕ ꯋꯥꯠꯄꯒꯤꯔ ꯁꯧꯗꯌꯦ ꯏꯆꯦ ꯅꯍꯥꯟꯈꯩꯗꯤ ꯁꯧꯋꯦꯕꯀꯣ ꯗꯍꯥꯟ ꯇꯛ ꯆꯍꯤꯍꯤꯒꯤꯤ ꯊꯦꯡꯅꯗꯦ ꯑꯗꯣ ꯏꯆꯦ ꯍꯣꯏꯅ ꯃꯔꯥꯡ ꯈꯔ ꯀꯥꯏꯔꯒꯗꯤ ꯑꯩꯈꯣꯏꯁꯨ ꯇꯦꯁ ꯈꯔ ꯇꯧꯖꯒꯦ ꯍꯥꯏꯕꯨ ꯌꯥꯕꯔꯣ
ꯌꯥꯏ ꯌꯥꯏ ꯌꯥꯏ ꯣꯠꯣ ꯂꯥꯛꯑꯣ ꯄꯤꯒꯦ ꯂꯥꯛꯑꯏ
ꯑꯣ ꯁꯤꯗ ꯍꯥꯎꯅ ꯆꯥꯊꯔꯦꯒꯁꯤ
ꯑ ꯀꯣꯏꯗꯤ ꯆꯃꯗ ꯅ ꯀꯣ
ꯑꯥ
ꯆꯠꯇ꯭ꯔꯦꯅꯦ ꯍꯌꯦ ꯆꯥꯝ ꯃꯝꯗꯅ
ꯆꯃꯟꯗꯅ ꯅ ꯏꯆꯦ ꯀꯃꯥꯏꯅ ꯇꯧꯔꯤꯅꯣ ꯍꯛꯆꯥꯡꯁꯦ ꯁꯨꯝ ꯆꯥꯎꯊꯣꯔꯛꯏꯔ ꯅꯣꯏ ꯈꯜꯂꯛꯏꯔ ꯃꯌꯦꯡ ꯇꯥꯕ ꯌꯥꯗ ꯖꯤꯔꯥ
ꯆꯥꯎ ꯊꯣꯄꯟ ꯆꯗ ꯀ꯭ꯔꯦꯁ ꯆꯥ ꯃꯗꯅ ꯆꯤꯟꯁꯤ ꯌꯥꯗ꯭ꯔꯦꯕ ꯍꯦꯛꯇ ꯁꯥ ꯈꯛꯇ ꯎ ꯂꯩꯔꯦ ꯀꯦ ꯇꯗ꯭ꯔꯦ ꯅꯣ ꯆꯨꯕ꯭ꯔꯣ
ꯅꯣꯡꯒ ꯆꯨꯗ ꯂꯩꯁꯦ ꯏꯆ ꯍꯣꯏꯔꯝꯗꯨꯅꯤ ꯃꯔꯥꯡ ꯀꯥꯏ ꯍꯦꯟꯕ ꯄꯥꯎ ꯇꯥꯏ ꯑꯩ ꯆꯨꯝꯕ꯭ꯔꯣ
ꯑꯩꯈꯣꯏ ꯔꯣꯝꯁꯤ ꯅꯣꯡ ꯇꯥꯏꯌꯦ
ꯑꯁ ꯑꯩꯈꯣꯏ ꯁꯣꯝꯗꯗꯤ ꯌꯥꯗ꯭ꯔꯔꯤꯁꯦ ꯂꯩꯀꯪ ꯏꯀꯪꯒ ꯊꯣꯛꯑꯦꯅ ꯄꯣꯠꯅꯤꯗ ꯏꯁꯤꯡꯒ ꯇꯥꯡꯉꯤꯗꯣꯏꯁꯦ
ꯑꯣꯅꯦ ꯂꯧ ꯁꯨꯕ ꯅꯨꯡꯉꯥꯏꯔꯝꯔ‌ꯣꯏ ꯀꯣ
ꯑꯁ ꯌꯥꯗ꯭ꯔꯦ ꯏꯆꯦ ꯂꯧꯒ ꯁꯨꯕꯪ ꯈꯪꯕꯖꯥꯠ ꯅꯠꯇꯦ
ꯑꯁ ꯂꯧꯗ ꯀꯩꯁꯨ ꯈꯥꯏꯅꯗ ꯀꯩꯅꯣ ꯑꯩꯈꯣꯏ ꯆꯦꯜ ꯂꯩꯔꯁꯤꯗꯤ ꯀꯔꯤ ꯋꯥꯕ꯭ꯔꯣ
ꯑꯣ ꯊꯥꯔꯣꯔꯤꯁꯤ ꯁꯣꯅꯤꯁꯤ ꯈꯔ ꯊꯥ
ꯊꯥꯛꯑꯦ ꯑꯩꯈꯣꯏꯗꯤ ꯂꯧꯁꯨ ꯁꯨꯔꯦ ꯂꯧꯁꯨ ꯈꯔ ꯈꯥ ꯈꯥꯎꯕ ꯈꯥꯎꯔꯦꯕꯣ ꯆꯤꯡꯒꯤꯤ ꯂꯥꯎ ꯑꯗꯨꯗꯤ ꯈꯔ ꯍꯥꯎꯈ꯭ꯔꯦ
ꯑꯣ
ꯑꯣꯛꯇꯣꯕꯔ ꯁꯦꯞꯇꯦꯝꯕꯔꯒꯨꯝꯕꯗꯗꯤ ꯌꯥꯩꯗꯧ ꯃꯥꯜꯂꯦ
ꯍꯣꯏꯦ ꯌꯥꯝ ꯉꯜꯂꯦꯗꯗꯤ ꯁꯤ ꯑꯣꯏꯗꯦ
ꯑꯁ ꯏꯒꯤꯗꯤ ꯀꯣꯟ ꯈꯔ ꯉꯝꯃꯤꯅꯦ ꯇꯝꯄꯥꯛꯒꯤꯒꯗꯤ ꯃꯥꯟꯅꯗꯕꯅꯤ
ꯑꯣ ꯀꯩ ꯀꯩ ꯐꯧ ꯊꯥꯒꯁꯤ ꯑꯣꯏꯗꯦ
ꯑꯩꯁꯤꯡꯒꯤꯒꯤ ꯆꯤꯡꯒꯤꯗꯤ ꯆꯥꯛꯇꯤ ꯍꯥꯎꯇꯦꯗ ꯍꯥꯏꯕꯗꯤ ꯀꯜꯂꯦꯕꯀꯣ ꯇꯝꯄꯥꯛꯀꯤꯒꯗꯤ ꯈꯥꯏꯠ ꯅꯥꯕꯅꯤꯅ ꯇꯝꯄꯥꯛꯀꯤꯅꯗꯤ ꯍꯥꯎꯕꯅꯤꯅ ꯆꯦꯡꯒꯤꯗꯤꯀꯣ ꯑꯁ ꯑꯦꯟꯁꯥꯡ ꯃꯍꯤ ꯀ ꯍꯥꯞꯆꯜꯂꯦꯗꯅ
ꯑꯥ
ꯍꯦꯛꯇ ꯄꯥꯏꯊꯣꯛꯄꯅꯦꯕ ꯇꯝꯄꯥꯒꯤꯦ ꯇꯝꯄꯥꯒꯤ ꯆꯥꯗꯤ ꯄꯨꯟꯁꯥꯡ ꯃꯍꯤ ꯍꯥꯏꯊꯔꯗꯤ ꯇ ꯇ ꯊꯣꯛꯄꯗ ꯀꯣꯏꯗꯤ ꯌꯥꯗꯦ ꯄꯩꯁꯃꯤ ꯍ ꯆꯦꯗꯤ ꯃꯥꯒꯦ ꯇꯧ
ꯑꯦꯦꯕꯨ ꯎꯁꯤ
ꯑꯍꯥꯎ ꯑꯍꯥꯎꯕ ꯄꯤꯔꯛꯅꯕ ꯑꯩ ꯂꯩꯁꯤꯗꯤ ꯏꯆꯦ ꯏꯖꯅ ꯏꯆꯦꯅ ꯅꯣꯡ ꯈꯇꯪ ꯊꯥꯕꯤꯔꯛꯣ
ꯆꯥꯛ ꯍꯥꯎꯗꯕ ꯃꯇꯝꯗ ꯅꯪꯅ ꯑꯍꯥꯎꯕ ꯄꯤꯔꯛꯑꯗꯤ ꯑꯗꯨꯝ ꯍꯥꯎꯔꯅꯤ ꯃꯥꯁꯨ ꯍꯔꯥꯎꯔꯅꯤ
ꯍꯣ ꯌꯥꯅꯤ ꯌꯥꯅꯤ ꯏꯆꯦ ꯍꯔꯥꯎꯅꯕ ꯑꯩ ꯁꯣꯏꯗꯅ ꯊꯤꯟꯖꯔꯛꯀꯦ ꯑꯍꯥꯎꯕꯁꯤꯡꯗꯣ ꯑꯗꯨ ꯏꯆꯦꯅ ꯅꯣꯡ ꯍꯥꯟꯅ ꯊꯥꯕꯤꯔꯛꯦ ꯀꯩꯗꯧꯕ ꯑꯩꯈꯣꯏꯒꯤ ꯑꯍꯥꯎꯕ ꯆꯥꯅꯤꯡꯉꯗꯤ
ꯑ ꯍꯣꯏꯅꯦ ꯅꯪ ꯌꯥ ꯍꯥꯏꯕ ꯇꯥꯔꯅꯤ ꯅꯪ ꯊꯥꯔꯛꯄ ꯉꯥꯏꯕ ꯇꯥꯔꯦꯀꯣ ꯁꯣꯏꯗꯤ ꯁꯣꯏꯒꯅꯨꯀꯣ
ꯁꯣꯏꯔꯣꯏ ꯁꯣꯏꯔꯣꯏ ꯏꯦ ꯀꯌꯥꯝ ꯄꯥꯝꯒꯦ ꯇ꯭ꯔꯛ ꯊꯥꯔꯛꯎꯔ ꯅꯠꯇ꯭ꯔꯒ ꯀꯔꯝꯗ ꯊꯥꯔꯛꯎꯒꯦ
ꯇꯔꯤꯞ ꯁꯥꯔ‌ꯣ
ꯅꯠꯇ‌ꯦꯍ‌ꯦ ꯏꯆ‌ꯦ ꯐꯧ ꯆꯦꯡꯅꯤ ꯍꯥꯏꯕꯅ‌ꯦ ꯆ‌ꯦ-ꯆꯦꯡ ꯑꯍꯥꯎꯇꯕ ꯆꯥꯏꯃꯤ ꯍꯥꯏꯗꯨꯗꯤ
ꯅꯪꯅ ꯅꯨꯡꯁꯤꯔꯗꯤ ꯌꯥꯝ ꯄꯤꯔꯁꯨ ꯌꯥꯏ ꯅꯨꯡꯁꯤꯗꯗꯗꯤ ꯈꯖꯤꯛ
ꯏꯦ ꯄꯤꯗꯤ ꯄꯤꯔꯛꯀꯗꯧꯔꯕꯅꯤ ꯏꯆꯦ ꯏꯆꯦꯗ ꯍꯦꯛ ꯍꯥꯏꯔꯗꯤ ꯑꯩꯈꯣꯏꯗꯤ ꯄꯤꯔꯒꯦꯅ ꯂꯩꯔꯕꯅꯦ
ꯑꯁ ꯑꯩꯈꯣꯏꯁꯦꯀꯣ ꯑꯁ ꯆꯤꯡꯅ ꯂꯩꯕꯅꯤꯅꯀꯣ ꯈꯔꯗꯤ ꯋꯥꯏꯕꯀꯣ ꯅꯣꯏꯒꯤꯗꯤ ꯌꯥꯝ ꯈꯦꯠꯅ ꯍꯥꯏꯕꯀꯣ
ꯍꯣꯏ ꯏꯆꯦ ꯑꯗꯨꯕꯨꯗꯤ ꯃꯐꯝ ꯃꯥꯟꯅꯗꯅꯕꯅꯤꯅ ꯍꯣꯏ ꯈꯦꯠꯅꯕꯕꯨꯗꯤ ꯈꯔ ꯂꯩꯔꯛꯀꯅꯤ ꯈ‌ꯣꯏ ꯈꯦꯠꯅꯕ ꯂꯩꯔꯁꯨ ꯅꯨꯡꯉꯥꯏꯅ ꯄꯨꯟꯅ ꯅꯨꯡꯉꯥꯏꯅ ꯍꯤꯡꯃꯤꯟꯅꯔꯒ ꯂꯣꯏꯔꯦ ꯅꯠꯇ꯭ꯔꯥ
ꯍꯧꯖꯤꯛꯀꯥꯟꯗꯤ ꯅꯣꯏꯁꯨ ꯆꯤꯡ ꯇꯥꯕ ꯈꯔ ꯇꯥꯔꯅꯤ ꯑꯩꯈꯣꯏ ꯑ
ꯆꯨꯝꯃꯦ ꯑꯗꯨꯁꯨ ꯏꯆꯦ ꯏꯆꯦꯅꯣ ꯀꯔꯤ ꯋꯥꯔꯨꯅꯣ ꯍꯦꯂꯤꯀꯣꯞꯇꯔ ꯂꯩꯁꯤꯦꯗꯤ ꯍꯦꯂꯤꯀꯣꯞꯇꯔ ꯊꯤꯜꯂ ꯂꯣꯏꯔꯒꯗꯧꯔꯣꯦ
ꯂꯨ ꯇꯔꯗ ꯊꯜꯂꯗꯤ ꯑꯁ ꯃꯤ ꯅꯣꯛ ꯅꯥꯈꯤꯅꯤꯗ
ꯀ ꯍꯒꯤꯗꯣ ꯍꯥꯏꯥꯏꯁꯤꯕꯨꯣ
ꯀꯅꯥꯒꯤꯅꯣ ꯍꯥꯏꯔꯗꯤ ꯀꯃꯥꯏꯅ ꯐꯪꯗꯣꯏꯕꯅꯣ
ꯏꯆꯦ ꯌꯥꯝ ꯂꯥꯏꯕ ꯑꯃꯁꯨ ꯂꯩ ꯀꯩꯅꯣ
ꯍꯥꯥ
ꯌꯥꯝ ꯂꯥꯏꯅ ꯌꯧꯍꯜꯂꯛꯄ ꯌꯥꯕ ꯑꯃꯁꯨ ꯂꯩꯑꯕ ꯍꯦꯂꯤꯀꯣꯞꯇꯔ
ꯍꯣꯏꯅꯦ ꯅꯪ ꯍꯣꯔꯣꯏꯅ ꯆꯦꯟ ꯊꯤꯠꯂꯛꯄ ꯃꯇꯝꯁꯨ ꯑꯇꯣꯞꯄꯁꯨ ꯑꯗꯨꯝ ꯌꯥꯎꯔꯛꯎꯀꯣ ꯆꯝꯄꯥꯛꯀꯤ ꯀꯔꯤ ꯀꯔꯤ ꯂꯩꯏꯕ꯭ꯔꯥ ꯑꯗꯨꯝ ꯊꯥꯑꯣ
ꯑ ꯊꯥꯔꯛꯀꯦ ꯊꯥꯔꯛꯀꯦ ꯏ ꯁꯤꯒꯤ ꯑꯋꯥꯠ ꯑꯄꯥ ꯂꯣꯏ ꯁꯨꯗ ꯊꯥꯔꯛꯀꯦ
ꯍꯣꯏꯅꯀꯣ ꯍꯤꯡꯂꯤꯉꯩꯗ ꯑꯃ ꯑꯃꯒꯤ ꯃꯇꯦꯡ ꯄꯥꯡꯅꯕ ꯍꯥꯏꯕꯁꯦ ꯌꯥꯝ ꯐꯕꯅꯤꯅ
ꯃꯥꯅꯦ ꯃꯥꯅꯦ ꯄꯨꯛꯆꯦꯜ ꯆꯥꯎꯕꯅ ꯂꯥꯟꯅꯤ ꯍꯥꯏ ꯇꯔ ꯁꯤ ꯅꯠꯇ꯭ꯔꯥ
ꯆꯥꯝꯃ ꯆꯍꯤ ꯆꯥꯝꯃ ꯍꯦꯡꯖꯕ ꯑꯃꯁꯨ ꯅꯠꯁꯤꯦꯀꯣ ꯅꯨꯡꯁꯤꯅ ꯂꯩꯃꯤꯟꯅꯁꯦ
ꯌꯥꯏ ꯌꯥꯏ ꯏꯆꯦ ꯅꯨꯡꯁꯤ ꯆꯥꯟꯅꯕꯅ ꯃꯔꯨꯅꯤꯆꯦ
ꯎꯝ ꯃꯅꯦ ꯑꯗꯨꯅ ꯀꯣꯏꯔꯛ ꯐꯔꯦ
ꯃꯥꯅꯦ ꯃꯥꯅꯤ ꯏꯁꯣꯔꯅꯁꯨ ꯅꯨꯡꯁꯤ ꯏꯁꯣꯔꯅꯁꯨ ꯄꯥꯝꯕ ꯀꯣ ꯃꯤꯗꯁꯨ ꯌꯥꯕ ꯑꯗꯣꯝꯗ ꯍꯤꯡꯃꯤꯟꯅꯒꯗꯧꯕꯅꯤ ꯏꯁꯦ
ꯎꯝ ꯃꯥꯅꯦ ꯃꯥ ꯏꯆꯥ ꯏꯆꯥ ꯅꯨꯄꯥꯁꯤ ꯌꯥꯝ ꯒ꯭ꯌꯥꯟ ꯇꯥꯏꯍꯦ
ꯒ꯭ꯌꯥꯟ ꯏꯃꯥꯁꯨ ꯒ꯭ꯌꯥꯟ ꯇꯥꯏꯁꯤꯗꯤ
ꯃ ꯃꯦꯟꯁ
ꯏꯆꯦꯁꯨ ꯒ꯭ꯌꯥꯟꯗꯥꯏ ꯑꯩꯁꯨ ꯒ꯭ꯌꯥꯟꯗꯥꯏ ꯑꯗꯨꯗꯤ ꯒ꯭ꯌꯥꯟ ꯇꯥꯕ ꯉꯥꯛꯇ ꯋꯥꯔꯤ ꯁꯥꯟꯅꯔꯗꯤ
ꯐꯠꯇ꯭ꯔꯕꯅꯤꯅ ꯑꯩꯈꯣꯏ ꯒ꯭ꯌꯥꯟ ꯇꯥꯕ ꯃꯇꯝꯅꯤꯅ ꯍꯧꯖꯤꯛꯀꯥꯟꯗꯤ ꯒ꯭ꯌꯥꯟ ꯇꯥꯕ ꯅꯈꯣꯏꯗꯒꯤ ꯐꯕꯅꯦ ꯒ꯭ꯌꯥꯟ ꯇꯥꯗꯕ ꯃꯤ ꯈꯇꯅꯦ ꯁꯨꯔꯥꯟ ꯇꯧꯨꯔꯥꯟ ꯊꯣꯛꯄꯗꯣ
ꯃꯥꯦ ꯃꯥꯦ ꯒ꯭ꯌꯥꯟ ꯇꯥꯅꯕꯁꯨ ꯇꯥꯍꯟꯕ ꯃꯊꯧ ꯇꯥꯔꯦ ꯍꯧꯖꯤꯛꯇꯤ
ꯎꯝ
ꯏꯆꯦꯒꯤꯗꯤ ꯏꯆꯤꯟꯜ ꯏꯅꯥꯎ ꯀꯌꯥ ꯑꯣꯏꯗꯣꯏꯅꯣ
ꯑꯁ ꯑꯩꯈ ꯃꯖꯤ ꯇꯔꯦꯅ ꯍ
ꯍꯣꯏꯁ ꯌꯥꯕꯗꯤ ꯑꯗꯨꯗꯤ ꯇꯖꯟꯕꯨ ꯈ ꯇꯖꯟ ꯇꯈꯥꯏ
ꯗꯔꯖꯥ ꯑꯃꯁꯨ ꯍꯦꯜꯂꯦ ꯀꯩꯅꯣ
ꯑꯣ ꯅꯖꯔꯒꯤ ꯃꯊꯣꯏꯏ ꯀꯥꯔꯦ ꯑꯃ ꯑꯣ ꯂꯦꯗꯤꯁꯇ ꯀꯌꯥꯗꯣ ꯖꯦꯟꯇꯜꯅ ꯀꯌꯥꯗꯣ ꯏꯆꯦ ꯍꯣꯏꯁꯤꯕꯣ
ꯑꯁ ꯃꯔꯤ ꯅꯨꯄꯥ ꯃꯔꯤ ꯅꯨꯄꯤ ꯑꯍꯨꯝ
ꯑꯣ ꯏꯆꯦꯅ ꯂꯥꯁ ꯂꯣꯃꯩꯗꯜ ꯂꯣ ꯃꯌꯥꯏꯅꯦ ꯍꯣꯏ
ꯃꯌꯥ ꯃꯌꯥꯏ ꯑꯣꯏꯕꯒꯤꯅꯦ ꯀꯩꯅꯣ ꯋꯥꯔꯤ ꯌꯥꯝ ꯐꯖꯔꯤꯗꯣ ꯑꯉꯥꯡꯅꯕꯨꯔꯤꯁ ꯑꯗꯨꯃꯥꯏꯅ ꯁꯥꯕ ꯍꯩꯒꯔꯣ
ꯋꯥꯗꯦ
ꯑꯍꯟ ꯑꯣꯏꯔꯁꯨ ꯑꯗꯨꯃꯥꯏꯅ ꯁꯥꯕ ꯍꯥꯏꯌꯦꯕ ꯏꯁꯩꯥꯏ ꯀꯥꯁꯛꯅꯤꯡꯕ ꯍꯥꯎꯋꯤꯍꯦ
ꯆꯦꯁ
ꯅꯪ ꯉꯥꯔꯛꯁꯨ ꯏꯁꯩꯒ ꯁꯥꯛꯅꯤꯡꯑꯍꯦ
ꯁꯛꯇꯣꯛꯎ ꯀꯩꯅꯣ ꯅꯆꯦꯅ ꯏꯁꯩ ꯁꯛꯅꯤꯡꯉꯒꯕꯨ ꯀꯩꯅꯣ ꯀꯅꯥꯅ ꯊꯤꯡꯉꯨꯗꯣꯏꯅꯣ ꯁꯛꯇꯣ ꯇꯥꯊꯣꯛꯁꯤꯗꯅ
ꯈꯪꯉꯒ ꯆꯦꯟꯗꯤ ꯆꯦꯈꯤꯅꯨꯍꯦ
ꯑꯦ ꯏꯆꯦ ꯀꯩꯁꯨ ꯇꯧꯔꯣꯏ ꯍꯧꯖꯤꯛ ꯍꯧꯖꯤꯛ ꯅꯣꯡ ꯑꯗꯨꯝ ꯐꯪꯉꯤ
ꯑꯩ ꯏꯁꯩ ꯁꯛꯑꯗꯤ ꯅꯣꯏ ꯄꯥꯏꯅ ꯃꯥꯅꯦ ꯈꯪꯃꯟꯗꯅ
ꯈꯪꯉꯣꯏ ꯈꯪꯉꯣꯏ ꯏꯆꯦ ꯀꯔꯤꯝꯇ ꯇꯧꯔꯣꯏ ꯏꯆꯦ ꯍꯧꯖꯤꯛ ꯌꯥꯝ ꯅꯣꯡ ꯌꯥꯝ ꯃꯪꯉꯤ ꯅꯣꯡꯗꯤ ꯇꯥꯗꯦ ꯑꯗꯣ ꯅꯣꯡꯗꯤ ꯆꯨꯔꯛꯄ ꯌꯥꯏꯀꯣ ꯑꯗꯨ ꯑꯗꯨꯝ ꯃꯉꯥꯏ
ꯑ ꯑꯣ ꯃꯥꯅꯦ ꯃꯥ ꯃꯥꯅꯦ ꯅꯨꯡꯉꯥꯏ ꯅꯨꯡꯉꯥꯏꯅ ꯂꯩꯁꯦ
ꯃꯥꯅꯦ ꯃꯥꯅꯤ ꯅꯨꯡꯉꯥꯏ ꯅꯨꯡꯉꯥꯏꯅ ꯅꯨꯡꯁꯤ ꯆꯥꯟꯅꯅ ꯄꯨꯟꯅ ꯍꯤꯡꯃꯤꯟꯅꯕꯒꯤ ꯋꯥꯈꯜ